ꯑꯥ
ꯍ
ꯎꯝ ꯇꯥꯎꯔꯕ꯭ꯔꯣ
ꯇꯥꯏꯌꯦ ꯇꯌꯦ
ꯀꯩ ꯇꯧꯔꯤꯒꯦ ꯑꯩꯇꯥꯎ
ꯁꯨꯝ ꯐꯝꯃꯝꯕꯅꯦ ꯅꯪꯗꯤ
ꯑꯩꯁꯨ ꯁꯨꯝ ꯐꯃꯨꯡꯗ ꯍꯤꯞꯄꯤ ꯇꯧꯔꯤꯗ
ꯎꯝ
ꯆꯥꯛꯆꯔꯕꯨ
ꯇꯥꯔꯦ
ꯀꯩ ꯃꯊꯦꯜ ꯆꯥꯕꯤꯔꯒꯦ
ꯉꯁꯤꯗꯤ ꯌꯦꯟ ꯆꯥꯔꯦ
ꯍꯥꯥ
ꯌꯦꯟ ꯌꯦꯟ
ꯑꯁ ꯍꯥꯎꯕ ꯃꯊꯦꯜꯅꯤꯅꯦ ꯑꯗꯨꯅꯦ
ꯑ ꯅꯪꯗꯤ ꯀꯩ ꯀ ꯆꯥꯔ
ꯉꯁꯤꯗꯤ ꯎ ꯉꯥꯅꯨ ꯆꯥꯏꯗꯥꯏꯇꯥꯎ
ꯁꯥꯎꯔꯤꯅꯦ
ꯍꯣꯏ ꯉ ꯏꯃꯥꯟꯅꯕꯁꯤꯡꯒ ꯈꯔ ꯑꯍꯥꯎꯕ ꯆꯥꯁꯤꯅ ꯂꯩꯕꯑ ꯊꯣꯡꯅ ꯆꯥꯔꯨꯔꯤꯅꯤꯅ ꯑꯗꯨꯣ ꯑꯗꯣ ꯀꯩꯀꯩ ꯇꯝꯃꯤ ꯀꯩ ꯇꯎꯗꯦ
ꯑꯩꯁꯦ
ꯎꯝ
ꯁꯥꯟꯅꯔꯤ ꯍꯥꯏꯇꯥꯔꯦ
ꯑꯣ ꯀꯔꯤꯁꯅꯥꯩꯅꯣ ꯍꯥꯏꯁꯦ
ꯀ꯭ꯔꯤꯀꯦꯠ
ꯀ꯭ꯔꯤꯀꯦꯠ
ꯎꯝ
ꯑꯣ ꯌꯥꯏꯅꯦ ꯀ꯭ꯔꯤꯀꯦꯠ ꯁꯤꯅꯥꯕꯗꯣ ꯀꯃꯥꯏꯅ ꯇꯧꯒꯦ ꯅꯨꯡꯉꯥꯏꯕ꯭ꯔꯣ
ꯅꯪꯉꯥꯏ
ꯎꯝ ꯑꯗꯨꯗꯤ ꯏꯇꯥꯎꯁ ꯀ꯭ꯔꯤꯛꯀꯦꯠ ꯄꯥꯝꯅꯤꯅ ꯕꯣꯜꯗꯤ ꯌꯦꯡꯉꯝꯗꯣꯏ ꯃꯥꯟꯗ ꯌꯦꯡꯕ꯭ꯔꯣ
ꯌꯦꯡꯡꯗꯤ
ꯌꯦꯡꯉꯦ
ꯌꯦꯡꯗꯦ ꯌꯥꯝꯕꯥꯡꯅ ꯌꯦꯡꯗꯦ
ꯠ ꯀ ꯀꯩ ꯄꯥꯝꯅꯤ ꯍꯣꯏ ꯑꯗꯣ ꯒꯦꯝꯕꯨꯗꯤ ꯁꯟꯅꯅꯕ꯭ꯔꯣ
ꯀꯦꯝ ꯊꯥ ꯅꯥꯏ
ꯀꯔꯤꯒꯤ ꯑꯦꯝ ꯑꯦꯜꯔꯣ
ꯑꯦꯃꯦ ꯑꯦ ꯊꯥꯅꯦ
ꯑꯁ ꯆꯠꯆꯔ ꯔꯦꯡ ꯀꯌꯥ ꯂꯩꯒꯦꯗꯣ
ꯑꯩ ꯀꯨꯏꯦ ꯁꯥꯟꯅꯗꯕ ꯎ ꯀꯩꯅ ꯑꯗꯣ ꯑꯗꯨꯝ ꯂꯩꯕꯨꯗꯤ ꯂꯩꯌꯦ ꯑꯗꯨꯝ
ꯑꯣ ꯂꯩꯗꯤ ꯂꯩꯕ ꯑꯗꯨ ꯁꯅꯥꯎ ꯆꯪꯗꯕ
ꯑꯥ
ꯑꯣ ꯏꯇꯥꯎꯁꯦ ꯀ꯭ꯔꯤꯛꯀꯦꯠꯇ ꯑꯃ ꯊꯋꯥꯏ ꯌꯥꯝ ꯆꯪꯕ ꯃꯥꯜꯂꯦ
ꯑ ꯑꯗꯨꯝ ꯁ ꯁꯅꯕꯥ ꯍꯥꯏꯗꯤ ꯄꯥꯝꯖꯕ ꯍꯥꯏꯇꯥꯔꯦ
ꯎꯝ ꯌꯥꯏꯅꯦ ꯑꯗꯨꯝ ꯃꯥꯏꯅꯦ ꯁꯦ ꯁ꯭ꯀꯨꯜ ꯀꯥꯗ꯭ꯔꯒ ꯁ꯭ꯀꯨꯜ ꯀꯥꯗ꯭ꯔꯦ ꯑꯗꯨꯗꯤ
ꯁ꯭ꯀꯨꯜꯖ ꯀꯣꯂꯦꯖ ꯇ
ꯀꯣꯂꯦꯖ
ꯑꯥ
ꯑꯣ ꯁꯤꯦꯃꯤꯁꯇꯔ ꯀꯌꯥꯅꯣ
ꯃꯤꯁꯇꯔ ꯂꯥꯁ ꯁꯤꯃꯤꯁꯇꯔꯦꯅꯤ
ꯑꯣ ꯌꯥꯏꯅꯤ ꯃꯣꯏꯗꯤ ꯂꯣꯏꯔꯅꯤꯅꯦ ꯑꯩꯈꯣꯏꯗꯤ ꯍꯧꯕꯗ ꯉꯥꯏꯔꯤꯗ ꯅꯣꯏꯗꯤ ꯂꯣꯏꯗꯧꯔꯦ ꯑꯗꯨ ꯅꯨꯡꯉꯥꯏꯕ꯭ꯔꯣ ꯇꯥꯕ꯭ꯔꯣ ꯍꯜꯂꯣ ꯇꯥꯔꯕ꯭ꯔꯣ ꯍꯜꯂꯣ